ꯇꯥꯕ꯭ꯔꯣ
ꯇꯥꯕ꯭ꯔꯣ
ꯇꯥꯏꯌꯦ
ꯍꯦ ꯀꯦꯗꯧꯔꯤꯅꯣ
ꯑꯁ ꯃꯊꯥꯒ ꯌꯥꯝ ꯁꯥꯔꯦꯗ ꯑꯩ
ꯑꯁ ꯁꯥꯏꯁꯨ ꯁꯔꯦ ꯑꯁ
ꯇꯥꯔꯦ ꯋꯥꯠ ꯌꯥꯝ ꯋꯥꯏꯌꯦ ꯍꯥꯏꯕ ꯌꯥꯝ ꯋꯥꯌꯦ
ꯑꯦꯍꯦ ꯑꯩ ꯑꯩ ꯍꯦꯟꯅ ꯋꯥꯏꯌꯦ
ꯎꯝ ꯑꯍꯦ ꯍꯦꯟꯅ ꯋꯥꯏ
ꯑꯁꯦꯡꯕꯒꯤ ꯑꯁ ꯅꯪꯗꯤ ꯀꯩ ꯋꯥꯅꯤꯡꯉꯥꯏ ꯂꯩꯒꯦ ꯑꯩꯗꯤ ꯋꯥꯕ ꯉꯥꯛꯇꯅꯦ ꯑꯩꯒꯤ ꯄꯨꯟꯁꯤꯗ ꯂꯥꯛꯏꯁꯦ
ꯅꯄꯥꯗꯣ ꯑꯩꯒꯤ ꯑꯁ ꯑꯗꯨꯝ ꯎꯝ ꯍꯧꯖꯤꯛ ꯐꯥꯎ ꯍꯜꯂꯛꯇ꯭ꯔꯤ
ꯑꯁ ꯊꯦꯡꯉꯦ ꯍꯦ
ꯀꯩꯅ ꯍꯥꯍꯥꯍꯥ ꯑꯁ ꯅꯆꯥ ꯑꯅꯤꯁꯨ
ꯇꯨꯝꯈ꯭ꯔꯕꯣ ꯅꯆꯥꯗꯤ
ꯇꯝꯗ꯭ꯔꯤꯌꯦ ꯃꯥꯗꯤ ꯂꯤꯔꯤꯛ ꯄꯥꯔꯤꯌꯦ
ꯑꯁ ꯄꯥꯔꯨꯅꯨ ꯀꯔꯤꯅꯣ ꯀꯥꯟꯅꯗꯦ ꯅꯨꯄꯥ ꯌꯨ ꯊꯛꯑꯒ
ꯑꯩꯈꯣꯏ ꯅꯨꯄꯥꯗꯣ ꯍꯥꯂꯛꯇ꯭ꯔꯤꯅꯦ ꯑꯁ ꯒ꯭ꯌꯥꯟ ꯇꯥꯗ꯭ꯔꯦ
ꯑꯁ ꯀꯥꯎꯈ꯭ꯔꯦ ꯑꯩ ꯅꯆꯥ ꯅꯨꯨꯄꯤꯗꯣ ꯅꯨꯄꯥꯔ ꯅꯨꯄꯤꯔ
ꯑꯅ ꯑ ꯅꯨ ꯅꯨꯨꯄꯤ ꯑꯃ ꯅꯨꯄꯥ ꯑꯃ
ꯑꯣ ꯑꯩꯒꯤ ꯅꯨꯄꯥꯅ ꯌꯨ ꯊꯛꯇꯕ ꯏꯅꯦꯝꯄꯣꯛꯅ ꯑꯁ ꯑꯩꯕꯨ ꯊꯤ ꯊꯤꯅ ꯇꯧꯕꯒꯤ ꯌꯨꯝ ꯆꯠꯅꯤꯡꯉꯦ
ꯑꯁ ꯑꯩꯈꯣꯏꯅꯦꯝꯕꯛ ꯈꯣꯏꯗꯤ ꯐꯩꯌꯦꯕ ꯑꯩꯈꯣꯏ ꯅꯨꯄꯥꯗꯨ ꯌꯨ ꯑꯗꯨꯝ ꯊꯥꯛꯄꯤꯕ ꯑꯁ
ꯑꯩ ꯅꯨꯄꯥꯗꯤ ꯌꯥꯝ ꯅꯨꯡꯁꯤꯌꯦ ꯍꯧꯖꯤꯛ ꯐꯣꯟ ꯕꯣꯟ ꯌꯦꯡꯂꯒ ꯂꯩꯌꯦ
ꯍ ꯌꯥ
ꯑ ꯕꯣꯜ ꯌꯦꯡꯔꯒ ꯂꯩꯌꯦ ꯏꯅꯦꯝꯄꯣꯛꯗꯤ ꯍꯌꯦꯡ ꯑꯃꯨ ꯎꯝ ꯍ ꯍꯌꯦꯡꯗꯣ
ꯎꯝ
ꯉꯟꯅ ꯑꯃꯨꯛ ꯍꯧꯒꯠꯂꯣ ꯍꯧꯒꯠꯂꯣ ꯍꯥꯏꯔꯛꯀꯅꯤ ꯇꯨꯝ ꯐꯥꯎ ꯈꯪꯗꯦ ꯑꯁ ꯃꯥ ꯂꯩꯔꯗꯤ
ꯑꯁ ꯑꯗꯨꯃꯥꯏꯅ ꯇꯧꯕꯅꯦ ꯑꯇꯣꯝꯕꯤ ꯑꯣꯏꯕꯗꯤꯀꯣ
ꯎꯝ
ꯗꯤ ꯑꯇꯣꯝꯕꯤ ꯈꯣꯏꯗꯣ ꯂꯥꯛꯑ ꯑꯇꯣꯝꯕꯤ ꯅꯠꯇꯕꯅꯤꯅ ꯃꯌꯥꯏꯅꯦꯕ ꯑꯩꯈꯣꯏ ꯅꯨꯄꯥꯗꯨꯅꯀꯣ
ꯎꯝ ꯅꯈꯣꯏ ꯅꯨꯄꯥꯅ ꯌꯨ ꯊꯛꯄ ꯉꯁꯤꯒꯤ ꯑꯝꯇ ꯂꯥꯛꯇ꯭ꯔꯤꯕꯣ ꯌꯨꯝꯗ
ꯊꯕꯛ ꯁꯨꯕ ꯆꯠꯂꯒ ꯑꯗꯨꯝ ꯆꯠꯈꯤꯕꯗꯣ ꯍꯣꯔꯦꯟ ꯍꯜꯂꯛꯇ꯭ꯔꯤ ꯍꯧꯖꯤꯛꯐꯥꯎ ꯊꯕꯛ ꯁꯨꯕꯗꯤ ꯝꯣꯏ ꯄꯨꯡ ꯃꯉꯥꯗꯣ ꯀꯣꯟꯅ ꯂꯣꯏꯈ꯭ꯔꯦꯕ
ꯀꯔꯤ ꯇꯧꯔꯒꯦ ꯑꯁꯦꯡꯕꯅꯦ ꯑꯩ ꯅꯨꯄꯥꯗꯣ ꯑꯁ ꯒꯦꯟ ꯃꯦꯟ ꯇꯥꯗ꯭ꯔꯦ ꯑꯩ
ꯂꯩꯁꯥ ꯑꯃꯨꯛ
ꯑꯩꯁꯨꯅꯦ ꯑꯩꯈꯣꯏꯗꯁꯨ ꯍꯥꯏꯔꯤꯉꯩꯗꯣ ꯃꯤꯁ ꯇꯧꯋꯦ ꯍꯥꯏꯕ
ꯌꯥꯝ ꯅꯨꯡꯁꯤꯌꯦꯀꯣ ꯀꯣꯏꯕꯒ ꯆꯠꯄꯗꯣ ꯍꯥꯍꯥꯍꯥ
ꯍꯥ ꯍꯥ ꯍꯥ ꯎꯝ
ꯌꯥꯝ ꯅꯨꯡꯁꯤꯌꯦ ꯑꯆꯥꯄꯣꯠꯒ ꯆꯥꯃꯦꯟꯗꯅ ꯄꯩꯁꯥꯒ ꯂꯩꯗꯅ ꯑꯁ
ꯎꯝ ꯎꯝ ꯑꯁ ꯂꯣꯢꯔꯦ ꯑꯁ ꯑꯩꯈꯣꯏ ꯑꯩ ꯏꯆꯥ ꯅꯨꯨꯄꯥꯗꯣ ꯑꯃꯗꯣ ꯃꯁꯥꯥ ꯉꯝꯗꯦ ꯍꯥꯏꯕ ꯒ꯭ꯌꯦꯟ ꯇꯥꯗ꯭ꯔꯦ
ꯑꯩꯗꯤ ꯑꯩꯒꯤ ꯄꯨ ꯄꯨꯛꯗ ꯂꯩꯕ ꯏꯆꯥꯗꯣ
ꯍꯨꯝ ꯍ ꯍ ꯍꯍ
ꯅꯨꯄꯥ ꯃꯥꯟꯕ꯭ꯔꯦ ꯅꯨꯄꯤ ꯃꯥꯟꯕ꯭ꯔꯦ
ꯑꯍ ꯅꯨꯡꯉꯥꯏꯕ ꯅꯨꯡ ꯅꯨꯉꯥꯢꯔꯤꯅꯤ ꯑꯁ ꯌꯥꯝ ꯁꯥꯏꯌꯦ ꯑꯁ ꯌꯥꯝ ꯁꯥꯏꯌꯦ
ꯑꯩꯒꯤ ꯏꯄꯨꯡ ꯈꯣꯡꯗ ꯂꯩꯕ ꯗꯨꯝ ꯎꯝ ꯑꯉꯥꯡ ꯑꯗꯨ ꯅꯨꯄꯤ ꯃꯥꯟꯕ꯭ꯔꯥ ꯅꯨꯄꯥ ꯃꯥꯥꯟꯕ꯭ꯔꯥ ꯍꯥꯏꯕꯅꯦ
ꯑꯩ ꯈꯪꯗꯤꯌꯦ
ꯑꯁ ꯑꯝꯇ ꯍꯥꯏꯕꯤꯌꯨꯍꯦ
ꯅꯪ ꯅꯨꯄꯥꯉꯣꯟꯗ ꯍꯥꯡꯉꯣꯅꯦ ꯅꯅꯥꯛꯇ ꯇꯨꯝꯕꯗꯣ
ꯃꯥꯗꯤ ꯅꯨꯄꯥ ꯄꯥꯝꯕꯅꯤꯅꯦ
ꯎꯝ ꯈꯪꯗ꯭ꯔꯦꯅꯦ ꯅꯪ ꯑꯜꯇ꯭ꯔ ꯁꯥꯎꯟ ꯂꯧꯕꯀꯥꯟꯗ ꯍꯥꯏꯔꯛꯇ꯭ꯔꯣ
ꯑꯦ ꯊꯥꯗꯣ
ꯁꯥ ꯁꯨꯗ꯭ꯔꯤ ꯈꯪ ꯈꯪꯗ꯭ꯔꯤ ꯈꯪꯗꯣꯛꯇ꯭ꯔꯤ
ꯍꯥꯏꯗ꯭ꯔꯤꯌꯦ ꯅꯍꯥꯟꯅ ꯍꯪꯕꯤꯔꯒ ꯆꯩꯌꯦ
ꯑꯁ
ꯊꯥ ꯐꯥꯎ ꯌꯥꯝ ꯊꯥ ꯌꯥꯝꯗ꯭ꯔꯉꯩꯗ ꯀꯃꯥꯏꯅ ꯍꯪꯉꯛꯄ꯭ꯔꯣ ꯌꯥꯝ ꯈꯪꯅꯤꯡꯕ꯭ꯔꯣ ꯗꯣꯛꯇꯔꯅ ꯑꯩꯕꯨ ꯊꯤꯅ ꯆꯩꯥꯔꯛꯑꯦ
ꯑꯗꯣ ꯍꯧꯖꯤꯛ ꯊꯥ ꯀꯌꯥ ꯁꯨꯔꯒꯦ
ꯊꯥ ꯑꯅꯤ ꯈꯛꯇꯪ ꯉꯥꯏꯔꯤꯌꯦ
ꯋꯥꯠꯂꯤꯅꯦ ꯑꯗꯨꯗꯤ ꯋꯤꯟꯇꯔꯗ ꯇꯥꯗꯧ ꯃꯥꯜꯂꯦ ꯑꯣꯅ
ꯀꯜꯂꯦ ꯌꯥꯝꯅ
ꯎꯝ ꯑꯁ ꯑꯩꯗꯤ ꯑꯩ ꯑꯁ ꯑꯩ ꯑꯁ ꯑꯩꯗꯤ ꯑꯃꯨꯛ ꯄꯣꯛꯑꯔꯣꯏ ꯑꯁ ꯑꯩ ꯅꯨꯄꯥꯅ ꯒ꯭ꯌꯥꯟ ꯇꯥꯗꯕꯅꯦ
ꯄꯣꯛꯑꯣꯍꯦ ꯑꯃꯨꯛ
ꯑꯁ ꯌꯥꯝ ꯋꯥꯏꯌꯦ
ꯑꯩꯗꯤ ꯑꯍꯨꯝ ꯃꯔꯤ ꯄꯣꯛꯀꯅꯤ
ꯍꯥꯏꯕꯨ ꯍꯥꯏꯔꯒ ꯑꯩꯈꯣꯏ ꯅꯨꯄꯥꯗꯣ ꯍꯜꯂꯛꯑꯦ ꯍꯧꯖꯤꯛ
ꯑꯁ ꯀꯣꯜ ꯇꯧꯕ ꯌꯥꯒꯗ꯭ꯔꯣ
ꯌꯥꯒꯅꯤ
ꯑꯣ
ꯂꯥꯡꯉꯗꯤ ꯕꯥꯅꯤ ꯑꯃꯨꯛ ꯈꯟꯅꯗꯣꯏꯅꯦ
ꯑꯣ ꯅꯪ ꯐꯨꯗꯤ ꯐꯨꯕ꯭ꯔꯣ ꯅꯣꯏ ꯅꯄꯨꯔꯣꯏꯕꯕꯨ
ꯑꯩ ꯑꯩ ꯑꯁ ꯐꯨ ꯈꯟꯅꯕꯗꯤ ꯇꯧꯗꯦꯍꯦ ꯈꯟꯅꯔꯗꯤ ꯑꯩ ꯏꯄꯥꯝꯗ ꯆꯠꯇꯣꯏꯅꯦ ꯎꯝ ꯗꯨꯝ ꯊꯦꯡꯅ ꯍꯜꯂꯛꯄꯒꯤꯀꯣ ꯈꯪꯗ꯭ꯔꯦ ꯀꯔꯤ ꯀꯔꯤ ꯇꯧꯒꯦꯔꯥ ꯅꯨꯄꯤ ꯀꯣꯏꯕ ꯆꯄ꯭ꯔ ꯈꯪ
ꯏꯆꯥꯁꯤꯡꯗꯣ ꯑꯁ ꯌꯥꯝ ꯎꯅꯤꯡꯉꯤꯍꯦ
ꯑꯃꯗꯤ ꯁ꯭ꯀꯨꯜ ꯀꯥꯔꯦ
ꯌꯨꯝꯗ ꯂꯩꯀꯣ ꯑꯅꯤꯃꯛꯅ
ꯑꯅꯤꯃꯛꯅ ꯌꯨꯝꯗ ꯂꯩꯌꯦ ꯑꯃꯗꯤ ꯃꯣꯏ ꯃꯕꯣꯛ ꯈꯣꯏꯗ ꯂꯥꯛꯑꯣ ꯍꯥꯏꯕꯅꯦꯕꯅ ꯍꯥꯏꯕꯒꯤ
ꯑꯩꯅ ꯏꯔꯥꯡ ꯌꯦꯡꯅꯤꯡꯉꯦ ꯑꯁ
ꯕꯣꯅꯁ ꯆꯠꯈꯤꯅꯤꯀꯣ
ꯑꯗꯨꯒꯤ ꯅꯨꯡꯉꯥꯏꯇꯕꯒꯤ
ꯑꯣ ꯅꯣꯡꯃ ꯄꯨꯟꯁꯤꯀꯣ ꯑꯩꯈꯣꯏ ꯊꯥꯏꯅꯒꯤ ꯃꯔꯨꯞꯁꯤꯡꯗꯣ
ꯑꯁ ꯑꯩ ꯍꯧꯖꯤꯛ ꯗꯤꯂꯤ ꯗ ꯂꯩꯌꯦ
ꯆꯩ ꯆꯥꯒꯅꯤꯀꯣ ꯅꯪ
ꯂꯩ ꯑꯩ ꯅꯨꯄꯥꯒꯤ ꯀ꯭ꯋꯥꯇꯔꯗ
ꯌꯥꯝ ꯂꯥꯏꯅꯒꯅ ꯍꯥꯏꯔꯛꯑꯦꯃꯦ
ꯑꯁ
ꯅꯪ ꯅꯨꯄꯥ ꯊꯕꯛ ꯇꯧꯗꯦ ꯍꯥꯏꯗꯥꯏꯅꯦ
ꯑꯣꯄꯤꯁꯀꯤ ꯑꯣꯐꯤꯁꯀꯤꯅꯤ ꯀꯩꯅꯣ
ꯑꯣ ꯑꯩꯗꯤ ꯀꯩꯅꯣ ꯀꯩꯅꯣꯗꯣ ꯈꯜꯂꯨꯔꯦ ꯑꯁ ꯌꯥꯝ ꯐꯩꯅꯦ ꯑꯗꯨꯗꯤ
ꯌꯥꯝ ꯁꯥꯏꯌꯦ ꯗꯤꯂꯤꯗ
ꯑꯁ ꯌꯥꯔꯦ ꯅꯪꯁꯨ ꯑꯃꯨꯛꯀ ꯍꯥꯏꯔꯛꯑꯦ ꯑꯧ ꯁꯥꯕꯅꯦ ꯑꯗꯨꯗꯗꯤ ꯃꯄꯥꯟ ꯊꯣꯛꯄ꯭ꯔꯣ
ꯑꯥ
ꯅꯪ ꯂꯩꯔꯤꯗꯣ ꯃꯄꯥꯥꯟ ꯑꯗꯨꯝ ꯀꯣꯏꯕ ꯆꯠꯄ꯭ꯔꯥ ꯍꯥꯏꯕꯅꯦ
ꯀꯥꯎꯔꯛꯑꯦ ꯑꯩꯗꯣ ꯌꯥꯗ꯭ꯔꯁꯨꯀꯣ ꯑꯗꯨꯝ ꯉꯥꯡꯈ꯭ꯔꯦ
ꯌꯨ ꯊꯛꯄꯒꯤ ꯅꯨꯄꯤ ꯑꯣꯏꯕꯩꯅꯦ
ꯑꯁ ꯑꯗꯨ ꯑꯣꯏꯕ ꯃꯥꯜꯂꯦ ꯃꯦꯃꯣꯔꯤ ꯐꯥꯎ ꯑꯁ ꯌꯥꯗ꯭ꯔꯦ ꯍꯥꯏꯕ
ꯎꯝ ꯑꯩꯗꯤ ꯅꯪ ꯑꯁꯤꯗ ꯂꯩꯔꯗꯤ ꯄꯨꯟꯁꯦ ꯍꯥꯏꯔꯒ
ꯎꯝ ꯊꯥ ꯃꯔꯤ ꯃꯉꯥꯃꯨꯛ ꯂꯩꯔꯗꯤ ꯁꯨꯇꯤ ꯂꯒꯅꯤ ꯑꯃꯨꯛ ꯑꯗꯨ ꯊꯧꯔꯛꯀꯅꯤ ꯑꯃꯨꯛ
ꯑꯣ ꯃꯨꯛ ꯄꯨꯟꯁꯦ ꯅꯪ ꯊꯣꯛꯂꯛꯄ ꯀꯥꯟꯗ ꯍꯥꯏꯔꯛꯑꯣ
ꯎꯝ ꯄꯨꯟꯁꯦ ꯆꯥꯛꯆꯥꯃꯤꯟꯅꯁꯤꯀꯣ
ꯑꯥ ꯏꯆꯥꯈꯣꯏꯁꯨ ꯄꯨꯔꯛꯑꯣꯀꯣ
ꯎꯝ ꯄꯣꯔꯛꯀꯦ ꯄꯣꯔꯛꯀꯦ
ꯅꯣꯏꯕ꯭ꯔꯥ ꯃꯌꯥꯡ ꯀꯪꯕ꯭ꯔꯣ
ꯈꯪꯗ꯭ꯔꯤꯕꯣ ꯑꯩꯒꯤ ꯅꯨꯄꯥ ꯃꯁꯛ
ꯅꯠꯇꯦ ꯅꯪꯒꯤ ꯅꯆꯥ ꯅꯨꯨꯄꯤꯁꯤꯡ ꯍꯥꯏꯕꯅꯦ
ꯑꯁ ꯅꯣꯏꯁꯨ ꯅꯣꯏꯗꯦ ꯍꯌꯦꯡ ꯍꯌꯦꯡ ꯚꯤꯗꯤꯑꯣ ꯀꯣꯜ ꯇꯧꯔ ꯇꯧꯔꯛꯀꯦ ꯃꯣꯏ ꯂꯩꯔꯀꯥꯟꯗ ꯅꯪꯗꯤ ꯈꯔ ꯊꯦꯡꯅ ꯌꯨꯝ ꯄꯥꯠꯕꯅꯤꯅ ꯈꯔ ꯅꯨꯡꯉꯥꯏꯔꯝꯅꯤ ꯅꯪꯗꯤ
ꯑꯩꯗꯤ ꯑꯁ ꯇꯣꯉꯥꯟ ꯆꯥꯅꯤꯡꯉꯤ
ꯑꯩꯗꯤ ꯑꯁ ꯉꯟꯅ ꯌꯨꯝ ꯄꯥꯝꯕꯅꯤꯅ ꯌꯥꯝ ꯋꯥꯔꯦ ꯆꯥꯅꯤꯁꯨ ꯆꯥꯎꯔꯕꯅꯤꯅ
ꯀꯩꯅꯣ ꯇꯧꯔꯁꯨ ꯅꯪ ꯇꯣꯉꯥꯟꯅ ꯂꯩꯔꯤꯗꯨꯗꯤ
ꯎꯝ ꯑꯗꯨ ꯑꯣꯏꯔꯁꯨ ꯑꯩ ꯅꯨꯄꯥ ꯒ꯭ꯌꯥꯟ ꯇꯥꯗꯕꯒꯤ ꯋꯥꯏ ꯍꯥꯏꯕ
ꯀꯅꯥ ꯈꯪ ꯊꯦꯡꯅ ꯍꯜꯂꯛꯑꯒ ꯀꯗꯥꯏꯗ ꯁꯤꯈꯤꯕ꯭ꯔꯥ ꯀꯗꯥꯏꯗ ꯂꯥꯏꯈꯤꯕ꯭ꯔꯥꯁꯨ ꯈꯪꯉꯣꯏ
ꯅꯪ ꯊꯤꯕ ꯆꯗ꯭ꯔꯣ ꯀꯤꯗ꯭ꯔꯣ ꯃꯄꯥꯥꯟ ꯂꯝꯗ ꯂꯩꯕꯅꯤꯅ
ꯊꯕꯛꯅ ꯌꯥꯗꯕꯒꯤ ꯂꯩꯔꯤꯅꯤꯅꯦ
ꯑꯁ ꯌꯨ ꯊꯛꯔꯒ ꯊꯕꯛ ꯂꯩꯕ
ꯃꯣꯏ ꯊꯕꯛ ꯑꯗꯨ ꯂꯣꯏꯔꯒ ꯑꯃꯨꯛ ꯊꯛꯄ ꯆꯠꯄ ꯃꯣꯏ ꯃꯃꯥꯟꯅꯕ ꯈꯣꯏꯒꯃꯨꯛ ꯇꯤꯟꯅꯕ ꯗꯨꯒꯤꯅꯤꯅꯦ ꯍꯥꯏꯕꯁꯨ ꯉꯝꯗ꯭ꯔꯦ
ꯈꯪꯗ꯭ꯔꯦꯗ ꯅꯪ ꯑꯗꯨꯗꯤ ꯑꯗꯨꯗꯤ ꯉꯧꯔꯣꯛ ꯉꯧꯔꯝꯒꯅꯤ ꯍꯦ ꯑꯗꯨꯗꯤ
ꯑꯁ ꯈꯪꯗꯦ ꯁꯥꯃꯟꯕꯒꯤꯀꯣ ꯂꯣꯛ ꯐꯥꯎ ꯈꯨꯒꯦ ꯇꯧꯔꯦ
ꯁꯤꯗꯁꯨ ꯑꯁ ꯑꯈꯣꯏꯗꯤ ꯏꯅꯥꯛ ꯈꯨꯟꯗꯕꯅꯤꯅ ꯂꯥꯏꯕꯅꯤꯅ ꯀꯩꯅꯣ ꯇꯤꯟꯗ ꯉꯥꯛꯇ ꯂꯩꯕꯅꯤꯅ ꯑꯁ ꯌꯥꯝꯋꯥꯏꯌꯦ ꯄꯦꯁꯥ ꯄꯨꯒꯦꯀꯣ
ꯑꯁ ꯀꯔꯤ ꯄꯩꯁꯥꯔꯣ ꯍꯣꯏ ꯂꯣꯟ ꯂꯧꯏꯗꯣ ꯂꯧꯔꯒ ꯑꯗꯨ ꯌꯨꯝ ꯁꯥꯔꯤꯅ ꯑꯗꯨ ꯁꯤꯡꯕ ꯂꯣꯏꯗ꯭ꯔꯤ ꯍꯥꯏꯕ
ꯇꯣꯂꯣꯞ ꯆꯥꯕꯁꯨ
ꯆꯥꯔꯁꯨ ꯌꯥꯝꯗꯕꯅꯤꯅ ꯀꯨꯟꯃꯨꯛ ꯈꯛꯇꯅꯤꯅ ꯑꯗꯨꯒꯤ ꯑꯁ ꯈꯣꯏ ꯃꯣꯏ ꯃꯣꯏ ꯃꯣꯏ ꯃꯃꯥ ꯈꯣꯏꯒꯤ ꯑꯃꯨꯛ ꯄꯤꯒꯅꯤ ꯑꯈꯣꯏꯒꯤ ꯑꯃꯨꯛ ꯄꯤꯒꯅꯤ ꯑꯈꯣꯏꯒꯤ ꯑꯃꯨꯛ ꯍꯣꯏ ꯑꯦ ꯏꯟꯀꯝꯗꯣ ꯑꯗꯨꯝ ꯌꯦꯟꯒꯅꯤ ꯑꯗꯨ ꯑꯣꯏꯔꯗꯤ
ꯑꯁ ꯑꯈꯣꯏꯗꯤ ꯑꯝꯇ ꯂꯥꯛꯇꯦ
ꯀꯣꯟꯅꯥꯗ꯭ꯔꯦ
ꯀꯣꯠꯅꯗ꯭ꯔꯁꯨ ꯊꯥꯗ ꯅꯨꯡꯇꯤꯒꯤ ꯂꯥꯛꯏꯗꯨꯗꯤ
ꯅꯣꯏꯅꯦ ꯌꯥꯝꯔꯝꯅꯤ ꯅꯣꯏꯗꯤ ꯊꯕꯛ ꯀꯩꯅꯣ ꯇꯧꯕꯅꯤꯅ ꯅꯣꯏ ꯅꯨꯄꯥꯗꯤꯀꯣ
ꯇꯧꯗꯦ ꯇꯧꯗꯦ ꯊꯕꯛ
ꯅꯣꯏꯅ ꯍꯦꯟꯅ ꯂꯥꯛꯔꯝꯅꯤꯕ ꯑꯣꯖꯥꯅꯤ ꯍꯥꯏꯕ ꯅꯠꯇ꯭ꯔꯣ ꯅꯪ ꯅꯨꯄꯥꯗꯣ
ꯀꯗꯥꯏꯘꯒꯤ ꯑꯣꯛꯆꯥꯛꯅꯦ
ꯑꯣꯖꯥ ꯅꯠꯇꯕ ꯑꯣꯛꯁꯇꯔꯣ
ꯑꯧ
ꯇꯣꯛ ꯇꯣꯛꯈ꯭ꯔꯕꯣ ꯑꯃꯨꯛ
ꯑꯣꯖꯥ ꯇꯣꯛꯈ꯭ꯔꯦ ꯀꯗꯥꯏꯗꯒꯤ ꯄ꯭ꯔꯥꯏꯚꯦꯠꯀꯤꯗꯨꯕꯨ
ꯑꯁ
ꯊꯣꯛꯍꯟꯈ꯭ꯔꯦ ꯑꯩꯅ ꯄꯧꯁꯒꯤ ꯂꯥꯏꯟ ꯆꯪꯍꯜꯂꯦ ꯑꯣꯛꯀꯤꯗ ꯑꯣ ꯀꯤꯁꯨ ꯀꯩꯅꯣ ꯂꯥꯛ ꯂꯥꯛꯄꯒꯤ ꯑꯁ ꯆꯥꯎꯗ꯭ꯔꯤꯉꯩꯗ ꯄꯤꯛ ꯄꯤꯛꯄ ꯃꯇꯝꯗ ꯑꯃꯨꯛ ꯂꯣꯏꯅ ꯌꯣꯜꯂꯦꯕ ꯑꯗꯨꯒꯤ ꯑꯥꯎ ꯅꯍ ꯅꯍꯥꯟꯗꯣ ꯑꯩꯅ ꯋꯥꯅ